ꯍꯜꯂꯣ ꯍꯜꯂꯣ ꯑ꯭ꯔꯣ
ꯇꯥꯕ꯭ꯔꯣ
ꯑꯣ ꯇꯥꯥꯏꯔꯦ ꯇꯥꯥꯏꯔꯌꯦꯦ
ꯀꯔꯤꯅꯣ ꯅꯦꯋꯥꯁꯦ
ꯑꯩꯁ ꯑꯩ ꯏ ꯅꯠꯇꯦ ꯅꯪ ꯏꯟꯅꯅꯤ
ꯅꯪ ꯅꯪꯒꯤ ꯅꯦꯛꯠꯋꯥꯛ ꯃꯥꯜꯜꯂꯤꯗ ꯑꯩꯒꯤꯗꯤ ꯌꯥꯝ
ꯑꯁ ꯑꯩꯒꯤꯗꯤ ꯌꯥꯝ ꯅꯨꯡꯉꯥꯏꯔꯅꯨ ꯅꯦꯠꯋꯥꯔꯇꯤ ꯍꯧꯖꯤꯛꯇꯤ ꯉꯁꯥꯏꯗꯤ ꯌꯥꯗꯕꯅꯦꯕ
ꯏꯁꯄꯤꯛ ꯀꯌꯥꯗ ꯂꯩꯔꯒꯦ ꯍꯧꯖꯤꯛ ꯅꯦꯠꯋꯛ ꯏꯁꯄꯤꯠꯇꯣ ꯐꯨꯜꯗ ꯖꯨꯡ ꯖ꯭ꯨꯡ ꯄꯥꯏꯔꯕꯣ
ꯑ ꯍꯧꯖꯤꯛꯇꯤ ꯄ꯭ꯔꯣꯕ꯭ꯂꯦꯝ ꯀꯔꯤꯝꯇ ꯂꯩꯇ꯭ꯔꯦꯕ
ꯐꯔꯦꯅꯦ ꯑꯗꯨꯔꯗꯤ ꯐꯖꯅ ꯋꯥꯔꯤ ꯁꯥꯅꯁꯦ
ꯐꯖꯅ ꯋꯥꯔꯤ ꯁꯥꯅꯥꯒꯅꯤ ꯉꯁꯤ ꯅꯨꯡꯗꯥꯡꯗꯤ
ꯁꯥꯟꯅꯁꯦ ꯅꯪ ꯑꯗꯨ ꯍꯧꯖꯤꯛ ꯀꯩꯗꯧꯔꯤꯅꯣ
ꯍꯧꯖꯤꯛ ꯐꯣꯟ ꯆꯥꯔꯖ ꯇꯧꯔꯒ ꯐꯃꯨꯡꯗ ꯍꯤꯞꯄꯒ ꯑꯗꯨꯝ ꯀꯣꯜ ꯇꯧꯏꯤꯅ
ꯑ
ꯉꯁꯥꯏꯗꯣ ꯑꯩ ꯀꯣꯜ ꯇꯧꯅꯤꯡꯕꯅ ꯂꯣꯏꯔꯕꯅꯦꯕ ꯅꯨꯡꯇꯤꯒꯤ ꯑꯗꯨꯝ ꯇꯧꯕꯗꯣ ꯉꯁꯤ ꯈꯔ ꯄꯣꯊꯥꯕꯅꯤꯅ ꯀꯣ ꯂꯩꯕ ꯉꯝꯗꯦꯕ
ꯑꯗꯨ ꯅꯪ ꯉꯁꯤ ꯐꯣꯟ ꯈꯔ ꯇꯧꯗ꯭ꯔꯕꯅꯤꯅ ꯐ꯭ꯔꯦꯁ ꯑꯣꯏꯔꯝꯃꯅꯤ ꯅꯁꯥꯗꯣ
ꯈꯔ ꯐ꯭ꯔꯦꯁ ꯑꯣꯏꯔꯦ ꯍꯧꯔꯦꯟ ꯅꯨꯅꯨꯡꯗꯥꯥꯡ
ꯑꯗꯨ ꯅꯪ ꯐꯣꯟ ꯇꯧꯗ꯭ꯔꯕꯅꯤꯅ ꯊꯕꯛ ꯊꯕꯛ ꯇꯧꯗ꯭ꯔꯕꯣ
ꯍꯥꯎꯗꯥꯎꯗ꯭ꯔꯔꯤ ꯇꯕ ꯃꯆꯥ ꯑꯃ ꯐꯃꯁꯨ ꯁꯁ ꯐꯦꯟ ꯆ
ꯕꯦꯔꯥꯅꯤꯍꯦꯁ
ꯑꯝ
ꯆꯥꯛ ꯆꯥꯔꯕꯣ
ꯆꯥꯗ꯭ꯔꯤꯗ
ꯀꯔꯤꯅꯣ ꯉꯁꯤꯗꯤ ꯌꯥꯝ ꯊꯦꯡꯉꯦ
ꯎꯝ
ꯉꯔꯥꯡꯗꯤ ꯉꯔꯥꯡꯗꯤ ꯄꯨꯡ ꯃꯔꯤꯗ ꯆꯥꯕ ꯃꯥꯜꯂꯦꯅ
ꯎꯝ ꯍꯣꯔꯦꯟ ꯆ ꯂꯩꯣꯏꯗ
ꯀꯔꯤ ꯌꯦꯟꯁꯥꯡ ꯊꯣꯡꯒꯦ
ꯍꯥꯥ
ꯀꯔꯤ ꯑꯦꯟꯁꯥꯡ ꯊꯣꯡꯕ꯭ꯔꯣ
ꯉꯁꯤꯗꯤ ꯌꯦꯟ ꯊꯣꯡꯉꯦ
ꯑꯦꯁ ꯌꯥꯝ ꯍꯥꯎꯤꯀ
ꯑꯥꯎ ꯉꯁꯤꯗꯤ ꯈꯔ ꯍꯥꯎꯔꯦ
ꯀꯅꯥꯅ ꯄꯨꯔꯛꯄꯅꯣ ꯑꯩ ꯆꯤꯡꯅꯕ ꯂꯩ ꯑꯩ ꯆꯤꯡꯅꯕ ꯂꯩꯔꯦ ꯀ
ꯑꯣꯧ ꯂꯩꯈꯗꯅꯨ ꯃꯩ ꯃꯨꯠꯈ꯭ꯔꯦ ꯏꯕꯦꯝꯃꯥ
ꯑꯂ ꯅꯋꯥꯒ ꯇꯨ ꯑꯣ ꯃꯩ ꯃꯨꯜꯂꯁꯨ
ꯑꯥꯎ ꯃꯩ ꯃꯨꯜꯂꯁꯨ ꯀꯩꯝ ꯇꯧꯔꯦ ꯍꯧꯖꯤꯛꯇꯤ
ꯁꯦꯡ ꯁꯤꯁꯦ ꯅꯦꯠꯋꯥꯛꯁꯨ ꯅꯨꯡꯉꯥꯏꯔꯦ ꯑꯦꯟꯁꯥꯡꯁꯨ ꯍꯥꯎꯔꯦ ꯑꯁ ꯍꯔꯥꯎꯕꯅ ꯂꯣꯏꯔꯝꯃꯅꯤꯅꯪ
ꯗꯤꯦ
ꯍꯔꯥꯎꯃꯟꯗꯅ ꯑꯩꯗꯤ ꯍꯔꯥꯎꯁꯨ ꯍꯔꯥꯎꯋꯦ ꯍꯔꯥꯎꯁꯨ ꯍꯔꯥꯎꯗꯦ
ꯑꯦ ꯅꯪ ꯋꯥꯔꯤ ꯁꯥꯥꯕ ꯌꯥꯝ ꯍꯩ ꯍꯥꯏꯅꯦ
ꯑꯩꯗꯣ ꯋꯥꯔꯤ ꯁꯥꯕ ꯌꯥꯝ ꯍꯩꯕꯅꯦ ꯑꯗꯣ ꯅꯪ ꯀꯔꯤꯅꯣ ꯀꯔꯤ ꯀꯔꯤꯅ
ꯑꯩ ꯀꯔꯤ ꯇꯧꯔꯒꯦ
ꯅꯪꯗꯤ ꯑꯩꯅ ꯍꯥꯏꯕꯁꯨ ꯁꯨꯛꯇꯧ ꯇꯧꯕꯤꯗꯦ ꯑꯗꯨꯒꯤꯅꯤꯅꯦ ꯕꯦꯔꯥ ꯀꯥꯕꯁꯦ
ꯑꯩ ꯈꯣꯟ ꯑꯅꯤ ꯊꯣꯛꯄꯒꯨꯝ ꯇꯧꯋꯤꯗ
ꯅ ꯅꯪꯉꯣꯟꯗ ꯍꯥꯏꯕꯤꯕꯗꯣ ꯀꯥꯎꯈ꯭ꯔꯕꯣ ꯑꯗꯨꯅꯦꯕ ꯅꯪꯁꯦ ꯑꯩꯅ ꯍꯥꯏꯕ ꯋꯥꯁꯦ ꯁꯨꯇꯥ ꯇꯥꯗ꯭ꯔꯦꯕ
ꯑ ꯈꯔ ꯈꯔꯗꯤ ꯇꯥꯕꯅꯤꯍꯦ
ꯇꯥꯗ꯭ꯔꯦ ꯑꯩꯅ ꯍꯥꯏꯕ ꯑꯩꯅ ꯑꯁꯤ ꯇꯧꯋꯣ ꯑꯁꯤ ꯇꯧꯋ ꯍꯥꯏꯕꯁ ꯅꯪ ꯑꯃꯠꯇ ꯇꯧꯗꯔꯦ
ꯑ
ꯅꯠꯇ꯭ꯔꯥ ꯀꯔꯤꯅꯣ ꯄꯪꯉꯧ ꯉꯣꯛꯄꯁꯤꯕꯨ ꯍꯔꯥꯎꯔꯥ ꯑꯩꯒ ꯋꯥꯔꯤ ꯁꯥꯟꯅꯕꯁꯦ
ꯍꯥꯥ
ꯍꯔꯥꯎꯕ꯭ꯔꯥ ꯑꯩꯒ ꯋꯥꯔꯤ ꯁꯥꯟꯅꯕꯁꯦ
ꯑꯩ ꯌꯥꯝ ꯍꯔꯥꯎꯕꯅ ꯂꯣꯏꯔꯦ
ꯌꯥꯝ ꯍꯔꯥꯎꯕꯅ ꯑꯣꯏꯔꯦ ꯑꯁ ꯌꯥꯝ ꯐꯩꯌꯦ ꯅꯪ
ꯅꯪꯗꯤ ꯆꯥꯛ ꯆꯥꯔꯕꯣ
ꯊꯣꯡꯁꯨ ꯊꯣꯡꯗ꯭ꯔꯤꯌꯦ ꯑꯩꯈꯣꯏꯗꯤ
ꯀꯩꯒꯤ
ꯍꯣꯔꯛ ꯑꯦꯝ ꯄꯨꯡ ꯇꯔꯦꯠꯇꯒꯤ ꯊꯣꯡꯒꯦ ꯑꯩꯈꯣꯏꯗꯤꯅꯦ
ꯎꯝ
ꯃꯤ ꯌꯥꯝꯗꯕꯅꯤꯅ ꯆꯥ ꯍꯧꯖꯤꯛ ꯆꯥꯛ ꯂꯥꯝꯈ꯭ꯔꯦ ꯍꯥꯏꯕ ꯃꯇꯝꯗ ꯑꯗꯨꯝ ꯊꯣꯡꯂꯤ ꯑꯗꯨ ꯃꯤꯅꯤꯠ ꯃꯤꯅꯤꯠ ꯃꯉꯥ ꯃꯤꯅꯤꯠ ꯇꯔꯥ ꯃꯅꯨꯡꯗ ꯀꯔꯤ ꯇꯧꯔꯒꯦ ꯑꯃꯃꯣ
ꯑꯃꯨꯛ ꯇꯧꯔꯛꯏꯗ ꯅꯪ ꯀꯣꯜ ꯇꯧꯔꯗꯤ ꯑꯗꯨꯝ ꯇꯧꯔꯛꯏꯗ
ꯀꯔꯤꯅꯣꯅꯦ ꯅꯪꯁꯨ ꯀꯔꯤꯅꯣ ꯅꯪ ꯅꯪ ꯑꯩ ꯁꯥꯎꯔꯅꯤꯀꯣ ꯅꯪ ꯀꯃꯥꯏꯅ ꯇꯧꯔꯗꯤ
ꯆꯥꯔꯅ ꯑꯩ ꯀꯣꯜ ꯇꯧꯕ ꯃꯇꯝꯗ ꯀꯅꯥ ꯀꯅꯥꯅꯣ ꯑꯗꯨꯝ ꯇꯧꯔꯛꯑꯦꯕ ꯏꯕꯥꯅꯤ ꯇꯧꯔꯛꯈ꯭ꯔꯗꯤ
ꯑꯁ ꯏꯕꯥꯅꯤ ꯋꯥꯔꯤ ꯁꯥꯟꯅꯕꯁꯦ ꯃꯤ ꯑꯗꯨꯝ ꯀꯩꯅꯣ ꯇꯧꯕ ꯃꯥꯜꯂꯦ ꯌꯦꯡꯁꯤꯟꯕ ꯌꯥꯝꯕ꯭ꯔꯥ
ꯏ ꯁꯤꯃ ꯃꯥꯂꯦ
ꯑꯗꯣ ꯍꯌꯦꯡꯗꯤ ꯀꯣꯏꯕ ꯆꯠꯁꯦꯅ
ꯀꯥꯏꯗ ꯑꯦ ꯆꯁꯤ ꯆꯁꯤ
ꯈꯪꯗꯦ ꯑꯗꯨꯝ ꯁꯥꯁꯨ ꯁꯥꯕꯅꯤꯅ ꯑꯗꯨꯝ ꯀꯔꯤ ꯀꯔꯤꯅꯣꯝꯃ ꯆꯥꯔꯒ ꯑꯗꯨꯝ ꯀꯣꯏꯕ ꯆꯠ ꯄꯌꯥꯏ